ꯑ
ꯍꯜꯂꯣ
ꯇꯥꯔꯔꯕꯣ
ꯎꯝ ꯅꯪꯒꯤ ꯅꯝꯕꯔꯁꯦ ꯁꯨꯡ ꯌꯥꯦ ꯌꯥꯗꯦ
ꯍꯪꯗꯦ ꯑꯩꯁꯦ ꯐꯣꯔ ꯖꯤ ꯐꯣꯟ ꯑꯗꯨꯗꯒꯤꯔ ꯀꯩꯅꯣ
ꯇ ꯅꯅꯤꯡ꯭ꯔ
ꯍꯣꯏ ꯑꯗꯣ ꯍꯥꯏꯗꯤ ꯃꯣꯏ ꯏꯆꯦꯗꯣ ꯑꯗꯨꯗ ꯑꯃ ꯑꯩꯅ ꯈꯪꯗꯕ ꯑꯃ ꯍꯪꯕꯅꯦꯕꯀꯣ ꯁꯤꯁꯦ ꯃꯣꯏꯒꯤ ꯑꯩꯈꯣꯏ ꯃꯌꯥꯝ ꯌꯥꯎꯕꯗꯣ
ꯎꯝ
ꯃꯌꯥꯝ ꯌꯥꯎꯕꯗꯣ ꯑꯗꯨꯗ ꯀꯩꯅꯣꯝꯃ ꯊꯥꯒꯠꯄꯅꯦꯕꯀꯣ ꯍꯥꯏꯗꯤ ꯇꯔꯥꯅꯤꯄꯥꯜ ꯇꯔꯥꯅꯤꯄꯥꯜ ꯍꯦꯟꯕ ꯀꯥꯡꯕꯨꯁꯤꯡꯒꯤ ꯀꯩꯅꯣꯃ ꯄꯤꯁꯜꯂꯛꯑꯣꯅꯀꯣ
ꯎꯝ
ꯑꯗꯨꯗꯨꯒꯤ ꯇꯥꯃꯣꯁꯦ ꯀꯨꯟ ꯅꯤꯄꯥꯟꯃꯨꯛ ꯌꯧꯔꯝꯃꯅꯤꯗꯅ
ꯑꯩ ꯐꯜꯔꯦ
ꯑ ꯑꯗꯨꯗꯣ ꯑꯗꯨꯃꯥꯏꯅ ꯌꯧꯔꯕꯅꯤꯅ ꯑꯇꯣꯞꯄꯒꯤ ꯑꯅꯧꯕ ꯈꯨꯗꯣꯡꯆꯥꯥꯕ ꯑꯃ ꯍꯥꯞꯄꯛꯄꯒꯤ ꯑꯗꯨꯃꯥꯏꯅ ꯉꯥꯡꯅꯕꯩ ꯇꯞ ꯍꯥꯏꯒꯨꯝ ꯇꯧꯅꯤ ꯃꯌꯥꯝ ꯌꯥꯎꯕꯗꯣ ꯑꯗꯨꯗꯨꯒꯤ ꯇꯥꯃꯣꯒꯤꯗꯣ ꯇꯧꯅꯕ ꯑꯗꯨꯝ ꯑꯣ ꯊꯥꯈ꯭ꯔꯕꯔꯣ
ꯎꯝ ꯑꯩꯅ ꯆꯦꯗ ꯍꯪꯉꯦ ꯑꯩ ꯁꯨꯃꯥꯏꯅ ꯀꯩꯅꯣꯗꯤ ꯁꯨꯔꯦ ꯑꯗꯨꯒ ꯑꯅꯧꯕ ꯈꯣꯠꯄ ꯑꯗꯨꯃꯥꯏꯅ ꯍꯪꯕꯗꯣ ꯃꯥꯅ ꯑꯗꯨꯒꯤꯀ ꯅꯝꯕꯔ ꯀꯥꯃꯤꯡ ꯊꯥꯔꯛꯑꯣꯁꯨ ꯑꯗꯨꯒ ꯏꯊꯥ ꯃꯥ ꯍꯥꯏꯦꯅ
ꯎꯝ ꯑꯣꯀꯦ ꯑꯗꯨꯗꯨꯒꯅꯤ
ꯅꯪꯗꯤ
ꯑꯩꯗꯤ ꯋꯥꯠꯂꯤꯗ ꯇꯥꯃꯣ ꯍꯥꯏꯗꯤ ꯇꯔꯥꯅꯤꯊꯣꯏꯔꯥ ꯇꯔꯥꯃꯔꯤꯔ ꯇꯔꯥꯍꯨꯝꯗꯣꯏꯔꯥ ꯑꯗꯨ ꯈꯛꯇ ꯉꯥꯏꯔꯤꯒꯤ ꯑꯗꯨꯗꯨꯒꯤ ꯑꯗꯨꯃꯥꯏꯅ ꯑꯩ ꯍꯣꯔꯦꯟ ꯑꯗꯨꯝ ꯉꯝꯕꯁꯨ ꯌꯥꯏꯗꯥ꯫
ꯉꯝꯅꯤ꯫
ꯑꯗꯨ ꯑꯗꯨꯃꯥꯏꯅ ꯇꯧꯁꯦ ꯇꯝꯃꯣ
ꯍꯣꯏ
ꯑꯗꯒꯤ ꯃꯃꯥꯁꯨ ꯆꯠꯈ꯭ꯔꯦ꯫ ꯑꯗꯨꯗꯨꯒ ꯃꯣꯏꯒꯤ ꯉꯔꯥꯡ ꯚꯣꯠ ꯈꯣꯝꯕ ꯂꯥꯛꯑꯃꯦꯕꯀꯣ ꯍꯥꯏꯗꯤ ꯀꯥꯕ꯭ꯔꯥ
ꯇꯥꯏ ꯍꯥꯏꯔꯛꯑꯣ
ꯑꯁꯤ ꯅꯨꯡꯉꯥꯏꯒꯦꯗ ꯈꯪꯗꯦ ꯑꯗꯨꯗꯨꯒꯤ ꯑꯗꯨꯃꯥꯏꯅ ꯉꯥꯏꯍꯥꯛ ꯂꯥꯛꯑꯝꯕꯁꯤꯗ ꯃꯣꯏꯒꯤ ꯏꯟꯁꯨ ꯄꯨꯔꯒ ꯂꯥꯛꯑꯝꯕ
ꯑꯥꯎ
ꯑꯗꯨꯗꯒꯤ ꯑ ꯑꯩꯈꯣꯏꯒꯤ ꯀꯣꯟ ꯂꯩꯌꯦꯕꯀꯣ
ꯐꯤ ꯁꯥꯕꯒꯤꯗ
ꯑꯃ ꯅꯠꯇꯦ ꯅꯠꯇꯦ ꯀꯩ ꯍꯥꯏꯗꯣꯏꯅꯣ ꯃꯦꯆꯤꯤꯟ ꯍꯥꯏꯒꯗ꯭ꯔ ꯀꯩꯅꯣ ꯑꯃ ꯀꯗꯛ ꯀꯗ ꯀꯗ ꯑꯥ ꯑꯥ ꯑꯥ ꯑꯗꯨꯗꯣ ꯐꯤ ꯍꯥꯏꯁꯦ ꯃꯣꯏ ꯏꯟ ꯐꯤ ꯑꯗꯨꯒꯨꯝꯕꯗꯣ ꯑꯗꯨꯗꯣ ꯑꯗꯨꯒꯨꯝꯕꯒꯤ ꯇꯨꯅꯕꯒꯤ ꯇꯧꯕ ꯑꯃ ꯗꯥꯏ ꯂꯪꯒꯤ ꯐꯤꯒꯤꯗꯨꯗꯤ ꯑ ꯌꯥꯗꯦ ꯍꯥꯏꯒꯨꯝ ꯇꯧꯋꯦꯕ꯫ ꯑꯗꯣ ꯑꯗꯨꯗꯨꯒꯤ ꯑꯗꯨꯃꯥꯏꯅ ꯇꯥꯏꯕꯤꯌꯣꯅ ꯄꯨꯔꯛꯑꯝꯕ ꯑꯗꯨꯗꯨꯁꯨ ꯉꯔꯥꯡ ꯉꯔꯥꯡ ꯅꯨꯃꯤꯗꯥꯡ ꯋꯥꯏꯔꯝ ꯅꯨꯃꯤꯗꯥꯡꯗꯋꯥꯏꯗꯒꯤ ꯊꯕꯛ ꯍꯧꯔꯦ ꯑꯩꯈꯣꯏ ꯕꯥꯅ ꯑꯃꯨꯛ ꯑꯩꯈꯣꯏ ꯃꯥꯅ ꯑꯃꯨꯛ ꯑꯗꯨꯃꯥꯏꯅ ꯑꯩꯒ ꯑꯩꯈꯣꯏꯅꯒꯣꯟꯅ ꯍꯩꯇꯕ
ꯎꯝ
ꯑꯗꯨꯗ ꯇ ꯃꯣꯗꯤ ꯍꯦꯡꯕ꯭ꯔ
ꯍꯥꯏꯇꯦ ꯑꯗꯨꯗꯤ
ꯎꯝ ꯃꯣꯏ ꯋꯥꯔꯤ ꯂꯤꯕꯗꯣ ꯍꯥꯏꯗꯤ ꯇꯝꯕꯩ ꯈꯨꯠ ꯏ ꯁꯤꯟꯕꯗꯨꯗ ꯃꯣꯏꯒꯤ ꯒꯗꯥꯛ ꯒꯥꯗꯛ ꯊꯤꯟꯕꯁꯨ ꯌꯥꯝ ꯌꯥꯎꯋꯤ ꯑꯗꯨꯗꯨꯒꯤ ꯑꯗꯨꯃꯥꯏꯅ ꯎ ꯃꯌꯥꯝꯗꯨꯅ ꯇꯝꯕ ꯑꯗꯨꯝ ꯑꯗꯨꯅ ꯑꯗꯨꯝ ꯇꯝꯗꯕ ꯑꯗꯨꯗꯒꯤꯅꯦ꯫ ꯑꯗꯨꯗꯨ ꯀꯤꯇꯅ ꯑꯩꯁꯨ ꯑꯗꯨꯝ ꯇꯝꯊꯔꯦ ꯑꯗꯣ ꯑꯃ ꯉꯁꯥꯏꯒꯤ ꯐꯣꯟ ꯂꯩꯕ ꯆꯠꯈꯤꯕꯗꯣ ꯍꯜꯂꯛꯑꯕ꯭ꯔꯣ
ꯈꯥꯡꯗꯦ ꯐꯣꯟ ꯂꯩ ꯆꯠꯂꯔ ꯀꯥ ꯆꯠꯅ ꯍꯜꯂꯛꯇꯦ ꯂꯩꯇꯦ꯫
ꯎꯝ ꯍꯜꯂꯛꯄꯒ ꯁꯠꯄꯠ ꯍꯪꯁꯦ ꯇꯥꯃꯣ
ꯎꯝ
ꯍꯥꯏꯗꯤ ꯂꯤꯡꯇꯨꯕꯨꯗꯤ ꯂꯩꯌꯦꯕꯀꯣ ꯑꯗꯨꯗꯣ ꯍꯥꯏꯗꯤ ꯑ ꯆꯠꯄ ꯃꯥ ꯃꯥꯅ ꯈꯔ ꯈꯪꯉꯝꯕꯁꯨ ꯌꯥꯏꯗꯅ ꯑꯗꯨꯗꯨꯒꯤ ꯗꯥꯏꯔꯦꯛ ꯄꯨꯔꯥ ꯐ꯭ꯔꯤ ꯌꯥꯕ꯭ꯔꯥ ꯈꯣꯠꯄ꯭ꯔꯥ ꯑꯗꯨꯗꯤ ꯀꯩꯀꯩ ꯆꯪꯉ ꯈꯣꯠꯂꯤ ꯇꯧꯔꯒ ꯇꯥꯃꯣꯗ ꯇꯥꯛꯍꯜꯂꯦꯗꯅ
ꯎꯝ
ꯑꯗꯨꯒ ꯍꯩꯔꯗꯤ ꯑꯗꯣ ꯄꯩꯁꯥ ꯁꯦꯞ ꯇꯧꯕ ꯌꯥꯏꯗꯅ ꯍꯥꯏꯗꯤ ꯈꯪꯉꯝꯕ ꯌꯥꯏꯑꯕꯀꯣ ꯄꯩ ꯆꯠꯈꯤꯕꯗꯣ
ꯎꯝ
ꯕ꯭ꯔꯣ
ꯎꯝ
ꯇꯥꯗꯕꯔꯣ ꯇꯥꯕ꯭ꯔꯣ ꯇꯥꯗꯕ꯭ꯔꯣ ꯀꯩꯗꯩꯅꯣ ꯀꯩꯗꯅꯣ
ꯇꯏ ꯍꯥꯏꯕꯅꯦ ꯀꯜꯅꯣ ꯍꯪꯒꯦ꯫
ꯑꯗꯣ ꯀꯩꯗꯧ ꯀꯩꯗꯧꯔꯤꯅꯣ ꯍꯥꯏꯕ ꯑꯩꯅ ꯉꯁꯥꯏꯗꯒꯤꯩ ꯉꯥꯡꯕ ꯈꯨꯝꯗ꯭ꯔꯤꯗꯣ꯫ ꯁꯥꯎꯒꯂꯣ ꯑꯩꯅ ꯉꯁꯥꯏꯗꯩ ꯉꯥꯡꯕꯗꯣ ꯈꯨꯝꯗ꯭ꯔꯤꯗꯣ ꯀꯩ ꯇꯥꯗꯦ ꯑꯗꯣ ꯑꯩ ꯇꯥꯗꯕ
ꯅꯪ ꯇꯖꯔꯗꯔ
ꯑꯗꯨꯗꯣ ꯑꯩꯗꯤ ꯇꯥꯗꯕꯗ ꯑꯦ ꯑꯩꯅ ꯇꯥꯗ꯭ꯔꯗꯤ ꯑꯩꯅ ꯉꯥꯡꯕꯗꯣ ꯑꯃꯨꯛ ꯇꯥꯗ ꯃꯥꯜꯂꯦꯗꯅ ꯑꯗꯨꯗꯨꯒꯤꯅꯤ꯫
ꯔꯅꯤꯅ ꯏꯣ ꯑꯁꯈꯥꯡ ꯑꯩ ꯎꯏꯕ ꯍ ꯃꯥꯕꯅꯦ
ꯍꯥꯏꯗꯤ ꯑꯥꯏꯖꯤꯅ ꯑꯣꯏꯍꯜꯂꯤꯔꯣ
ꯑ
ꯎꯝ ꯑꯗꯣ ꯇꯨꯝꯃꯨꯔꯗꯤ ꯌꯥꯔꯔꯣꯏꯗꯅ ꯑꯗꯣ ꯙꯏ
ꯍꯖꯠꯇ
ꯑꯗꯨꯅꯦ ꯍꯥꯏꯁꯦ ꯌꯥꯗꯤ ꯌꯥꯏ ꯍꯥꯏꯗꯤ ꯂꯨꯖꯗ꯭ꯔꯦꯗꯅ
ꯎꯝ ꯅꯣ ꯅꯣ ꯆꯥꯟꯁ ꯏꯁꯤꯡꯗꯤ ꯂꯥꯏꯔꯤꯛ ꯇꯝꯅ ꯆꯥꯔꯨꯣꯏꯁꯨꯥ ꯍꯪꯗꯦ
ꯑꯗꯨꯅꯦ ꯌꯥꯏꯌꯦ ꯍꯌꯦꯡ ꯑꯗꯨꯝ ꯒ꯭ꯌꯥꯟ ꯇꯥꯅ ꯑꯗꯨꯝ ꯆꯦꯛ ꯆꯠꯄꯒꯤ ꯏꯁꯤꯡ ꯈꯥꯏꯑꯦꯗꯅ ꯔꯤꯖꯥꯕ ꯇꯧꯔꯒ ꯁꯣꯂꯣꯂ ꯊꯝꯃꯦꯗꯅ ꯏꯁꯤꯡꯗꯣ
ꯝ ꯆꯂꯅ ꯥꯏꯜ ꯁꯤꯒꯜꯇꯦ
ꯑꯗꯨꯃꯥꯏꯅ ꯐꯖꯅ ꯔꯤꯖꯥꯕꯇꯣ ꯊꯝꯃꯝꯃꯅꯤ ꯁꯦꯒꯤꯅꯤ ꯈꯣꯠ ꯀꯤꯅꯤ ꯇꯧꯅ ꯍꯥꯏꯔ ꯍꯌꯦꯡ ꯑꯗꯨꯝ
ꯍꯥꯥ ꯀꯍꯅ ꯍꯜꯂꯣ ꯍꯂꯣ ꯍꯦꯜꯂꯣ ꯍꯜꯂꯣ ꯑꯥꯎ ꯃꯥꯅꯦ